ꯀꯩ ꯍꯥꯏꯕ ꯃꯣꯏꯒꯤꯗꯣ ꯀꯔꯤ ꯇꯣꯡꯉꯥꯜꯂꯦ ꯍꯥꯏꯔꯣ
ꯈꯪꯗꯦ ꯑꯁ ꯌꯥꯗꯦ ꯅꯪꯒꯤꯁꯤꯠ
ꯑꯩꯅꯅꯦ ꯍꯧꯖꯤꯛꯀꯤꯗꯤ ꯑꯩꯒꯤꯅꯦ ꯋꯥꯥꯎꯗ ꯄꯨꯔ ꯀꯩꯅꯣ ꯇꯧꯕ
ꯑꯣ ꯑꯥ ꯑꯥ ꯐꯔꯦ ꯐꯔꯦ ꯌꯨꯝꯗ ꯂꯩꯕꯁꯦ ꯅꯨꯡꯉꯥꯏꯕ꯭ꯔꯣ
ꯅꯨꯡꯉꯥꯏꯇ꯭ꯔꯗꯤ ꯌꯨꯝꯗ ꯂꯩꯔꯗꯅ ꯈ꯭ꯋꯥꯏꯗꯤ ꯅꯨꯡꯉꯥꯏꯔꯥ ꯑꯗꯨꯕꯨꯀꯣ ꯎꯝ ꯅꯣꯡ ꯆꯨꯕꯤꯒꯤ ꯈꯔ ꯅꯨꯡꯉꯥꯏꯇꯦ
ꯑꯣ
ꯐꯤꯁꯤꯡꯗꯣ ꯁꯨꯕꯤꯔꯒ ꯉꯁꯤꯗꯣ ꯉꯁꯤ ꯑꯌꯨꯗ ꯅꯣꯡꯗꯣ ꯐꯖꯅ ꯆꯨꯏꯍꯦ
ꯑꯣ ꯑꯩꯈꯣꯏ ꯑꯦ ꯑꯩꯈꯣꯏꯍꯦ ꯅꯣꯡꯃꯈꯛ ꯂꯩꯔꯒ ꯑꯁ ꯊꯕꯛ ꯌꯥꯝ ꯀꯟꯕ ꯃꯥꯥꯜꯂꯤꯀꯣ ꯎ
ꯑ ꯉꯔꯥꯡꯅ ꯇꯧꯕꯅꯤꯗ ꯉꯔꯥꯡꯅ ꯂꯥꯛꯑꯒ ꯉꯔꯥꯡꯅ ꯁꯨꯈ꯭ꯔꯕꯅꯤ
ꯍꯦꯛ ꯂꯥꯛꯄꯒ ꯊꯕꯛ ꯀꯟꯕ ꯁꯥꯟꯅꯗꯅ ꯍ
ꯉꯔꯥꯡꯗꯤ ꯅꯨꯡꯁꯥ ꯊꯣꯛꯄ ꯏꯅꯦ ꯑꯗꯨꯒꯤ
ꯈꯪꯉꯤ ꯈꯪꯉꯤ ꯍꯌꯦꯡꯗꯤ ꯇꯨꯝꯕ ꯍꯧꯔꯅꯤ ꯈꯪꯉꯤ
ꯉꯁꯤꯗꯤ ꯑꯃꯁꯨ ꯇꯧꯗꯦ ꯑꯩ ꯉꯁꯤꯗꯣ ꯀꯩꯅꯣ ꯎꯝ ꯒ꯭ꯁꯀꯤ ꯀꯩꯅꯣ ꯁꯤꯂꯤꯟꯗꯔ ꯈꯜꯂꯤꯗꯣ ꯑꯗꯨꯗꯣ ꯅꯣꯅꯦꯗ ꯄꯨꯕ ꯆꯠꯅꯕ ꯄꯨꯔꯛꯑꯦ ꯑꯗꯨꯒ ꯏꯆꯦꯒꯤ ꯌꯨꯝꯗ ꯑꯗꯨꯝ ꯂꯩꯕꯅꯦ ꯅꯨꯡꯊꯤꯟꯗ ꯑꯃꯨꯛ ꯂꯛꯕꯅꯦ ꯑꯩꯒꯤ ꯌꯨꯝꯗ ꯐꯩꯌꯦꯀꯣ
ꯊꯕꯛ ꯀꯟꯕ ꯁꯥꯒꯅꯨ ꯀꯜꯂꯨ
ꯑꯗꯨꯒ ꯉꯁꯤꯁꯦ ꯀꯩꯅꯣ ꯊꯣꯛꯑꯦ ꯄꯨꯔꯅꯤꯃꯥ ꯍꯥꯏꯒꯦꯔꯣ ꯑꯩ ꯍꯥꯏꯕ ꯍꯥꯏꯗꯦ ꯑ
ꯑ ꯀꯔꯤ ꯍꯥꯏꯕ ꯅꯤꯡꯉꯣꯜ ꯆꯀꯥꯎꯕ
ꯅꯤꯡꯉꯣꯜ ꯆꯀꯧꯕ ꯄꯨꯔꯅꯤꯃꯥ ꯍꯥꯏ ꯑꯗꯨ ꯊꯣꯛꯑꯦꯗꯤ ꯋꯥꯕ ꯅꯠꯇ꯭ꯔꯣ ꯑ ꯀꯩ ꯍꯥꯏꯕꯅꯣꯗꯣ
ꯊꯥ ꯍꯥꯏꯕꯅꯤ ꯍꯦꯛ ꯀꯔꯤ ꯄꯨꯔꯅꯤꯃꯥꯅꯣ ꯊꯥ ꯍꯥꯏꯕꯅꯤꯥ
ꯑꯗꯨꯗꯣ ꯊꯣꯛꯑꯦ ꯑꯗꯨꯒ ꯑꯗꯨꯁꯨ ꯅꯣꯡꯗꯣ ꯃꯝꯃꯦ ꯑꯗꯨꯁꯨ ꯊꯣꯛꯑꯦ ꯍꯌꯦꯡꯗꯤ ꯅꯨꯡꯁꯥ ꯊꯣꯛꯑꯗꯤ ꯅꯨꯡꯉꯥꯏꯅꯤ
ꯑꯩ ꯀꯣꯜ ꯇꯧꯔꯛꯄꯒꯤꯅꯦ ꯑꯗꯣ
ꯁꯦꯡꯕ ꯗꯥꯎ ꯌꯥꯏ ꯍꯦ
ꯈꯔ ꯇꯧꯔꯛꯈꯤꯅꯤ ꯑꯩ ꯇꯧꯔꯛꯈꯤꯅꯤ
ꯆꯅꯕꯗ ꯂꯣꯏꯔꯦ
ꯑꯥ ꯃꯥꯅꯦꯔꯦꯂꯣ
ꯑꯗꯨꯀꯣ ꯊꯔꯣꯏ ꯊꯔꯣꯏꯗ ꯈꯨꯟꯒꯦ ꯍꯥꯏꯔꯒ ꯀꯣ ꯊꯔꯣꯏ ꯈꯨꯟꯕ ꯌꯥꯗꯦ ꯍꯥꯏꯌꯦ ꯑꯩꯕꯨ
ꯀꯔꯤꯒꯤ
ꯂꯧꯗꯣ ꯎ ꯀꯩꯅꯣ ꯍꯧꯖꯤꯛꯀꯥꯟꯗꯤ ꯑꯗꯨꯝ ꯔꯦꯗꯤꯃꯦꯗ ꯇꯧ ꯔꯦꯗꯤꯃꯦꯗꯀꯤ ꯇꯣ ꯔꯦꯗꯤꯃꯦꯗꯇ ꯑꯗꯨꯝ ꯇꯧꯕꯒꯤꯀꯣ ꯈꯪꯕ꯭ꯔꯥ
ꯔꯦꯖꯤꯃꯦꯠ ꯍꯥꯏꯗꯤ ꯍꯥ
ꯄꯝꯐꯦꯟ ꯍꯥꯏꯕꯗꯣ
ꯍꯣꯏ ꯍꯣꯏ ꯈꯪꯉꯤ ꯈꯪꯉꯤ ꯈꯪꯉꯤ
ꯑꯗꯨꯗꯣ ꯑꯗꯨꯃꯥꯏꯅ ꯇꯧꯋꯤꯀꯣ ꯆꯪꯕ ꯌꯥꯗꯕ ꯇꯨꯒꯤ ꯂꯧꯗ ꯆꯠꯀꯅꯨ ꯍꯥꯏꯌꯦ ꯍꯥꯍꯥꯍꯥ
ꯑꯣ ꯈꯔ ꯀꯨꯏꯔꯒ ꯍꯥꯏꯕꯗꯤ ꯊꯥ ꯊꯥ ꯑꯃ ꯑꯅꯤ ꯑꯦ ꯍꯦꯜꯂꯛꯄ ꯑꯗꯨꯋꯥꯏꯗ ꯑꯗꯨ ꯌꯥꯒꯅꯤ ꯂꯣꯏ ꯍꯧꯔꯀꯥꯟꯗꯀꯣ
ꯑꯗꯨꯕꯨꯀꯣ ꯉꯁꯥꯏꯗꯣ ꯏꯃꯥꯟꯅꯕꯤ ꯏꯃꯥꯟꯅꯕꯤꯒꯤ ꯌꯨꯝ ꯂꯧꯁꯨ ꯑꯗꯨꯗ ꯑꯣꯏꯌꯦꯕꯀꯣ ꯑꯗꯨ ꯃꯥꯒꯤ ꯂꯧꯁꯨ ꯆꯞ ꯃꯥꯟꯅꯩꯑꯕ ꯑꯩꯈꯣꯏꯒꯤ ꯑꯗꯨꯗ ꯂꯧ ꯇꯧꯕꯁꯤꯡꯗꯣ ꯍꯧꯖꯤꯛꯀꯥꯟꯗꯤ ꯃꯣꯏꯗ ꯆꯞ ꯃꯥꯟꯅ ꯇꯧꯋꯦꯕ ꯑꯗꯨꯒꯤ ꯃꯣꯏ ꯌꯦꯍ ꯑꯗꯨꯒ ꯃꯕꯣꯛꯒꯤ ꯂꯧꯗꯨꯁꯨ ꯊꯔꯣꯏꯗꯣ ꯌꯥꯝꯃꯦ ꯍꯥꯏꯌꯦ ꯍꯧꯖꯤꯛꯀꯥꯟꯗꯣ ꯆꯥꯎꯁꯨ ꯆꯥꯎꯋꯦ ꯍꯥꯏ ꯏꯁꯀ꯭ꯔꯦ ꯑꯗꯨ ꯈꯨꯟꯁꯨ ꯈꯨꯟꯅꯤꯡꯉꯦ ꯑꯗꯨ ꯎꯄꯥꯏ ꯂꯩꯥꯏꯇꯨꯒꯤ ꯑꯃꯨꯛ ꯍꯜꯂꯛꯑꯦ ꯍꯥꯏ ꯆꯪꯕ ꯌꯥꯗꯕ ꯏꯀꯣ
ꯑꯗꯣ ꯀꯩꯗꯧꯉꯩ ꯆꯀꯤꯅꯤ ꯑꯃꯨ ꯀꯅꯥꯪ
ꯈꯪꯗ꯭ꯔꯤꯒꯦꯗ
ꯆꯠꯈ꯭ꯔꯅꯣ ꯂꯩꯔꯣ ꯌꯨꯝꯗꯩ ꯑꯗꯨꯝ ꯂꯩꯔꯣ ꯌꯥꯔꯣꯏ ꯅꯪ
ꯀꯩꯒꯤꯅꯣ
ꯌꯨꯝꯗ ꯂꯩꯔꯣ ꯐꯖꯅ ꯂꯩꯔꯣ ꯑꯩ ꯉꯥꯏꯔꯣ
ꯌꯨꯁꯨꯁꯨ ꯌꯨꯝꯁꯨꯝ ꯀꯣ ꯑꯗꯨꯝ ꯂꯩꯔꯁꯨ ꯌꯥꯔꯣꯏꯅꯦ ꯑꯗꯨꯢ ꯂꯩꯗꯤ ꯂꯩꯅꯤꯡꯌꯦ
ꯑꯩ ꯂꯥꯛꯑꯗꯣꯏꯅꯤ
ꯑꯍꯑꯍꯑꯍꯑꯍ ꯀꯩꯅꯣꯗ ꯃꯥꯔꯆꯇ ꯂꯥꯛꯒꯅꯤ ꯍꯥꯏꯔꯒ ꯍꯧꯖꯤꯛ ꯂꯥꯛꯀꯦ ꯍꯥꯏꯕ꯭ꯔꯣ
ꯑꯦ ꯍꯧꯖꯤꯛꯕꯨꯨꯗꯤ ꯂꯥꯛꯑꯣꯗ ꯃꯥꯔꯁ ꯃꯥꯔꯁꯇ ꯊꯣꯛꯂꯛꯄꯒ ꯆꯠꯈ꯭ꯔꯦꯁꯤ
ꯑꯗꯨꯒꯨꯝꯕ ꯁꯦꯔꯥꯟ ꯇꯨꯔꯥꯟ ꯎꯁꯤꯠꯇꯕꯒꯤꯔꯣ ꯍꯥꯏ
ꯌꯥꯝ ꯎꯁꯤꯠꯂꯦꯅꯦꯍꯦ
ꯍꯌꯦꯡ ꯅꯣꯏ ꯁꯨꯇꯤ ꯂꯩꯇꯦꯀꯣ
ꯂꯩꯌꯦ ꯂꯩꯍꯦ
ꯑꯩꯒꯤ ꯀꯔꯤ ꯁꯨꯇꯤ
ꯂꯥꯁ ꯁꯇꯔꯗꯦ ꯑꯣꯏꯕꯒꯤ ꯅꯣ ꯕꯦꯛꯗꯦ
ꯑꯗꯨ ꯍꯌꯦꯡꯁꯨꯗꯤ ꯑꯣꯏ ꯍꯥꯏꯕ꯭ꯔꯣ
ꯁꯨꯇꯤ ꯅꯠꯇꯦ ꯅꯣ ꯕꯦꯒ ꯗꯦ ꯃꯣꯏ ꯑꯉꯥꯡꯁꯤꯡ ꯂꯥꯛꯀꯅꯤ ꯂꯥꯛꯄꯗꯤ ꯂꯥꯛꯀꯅꯤ ꯑꯗꯨ ꯃꯣꯏ ꯌꯦꯅ ꯑꯗꯨ ꯋꯤꯗꯎꯠ ꯕꯦꯛ
ꯑꯗꯨ ꯀꯔꯤ ꯇꯧꯕꯤꯔꯣ ꯑꯗꯣ
ꯍꯥꯎꯁ ꯃꯣꯏꯒꯤ ꯍꯥꯎꯁ ꯍꯥꯎꯁ ꯗꯤꯚꯤꯖꯟ ꯇꯧꯕ ꯈꯣꯠꯄ ꯑꯗꯨꯒ ꯒꯦꯝ ꯈꯔ ꯁꯥꯟ ꯕ ꯁꯥꯟꯅꯍꯟꯕ ꯄꯨꯡ ꯈꯔ ꯉꯟꯒꯅꯤ ꯍꯌꯦꯡꯗꯤ ꯑꯦꯂꯦꯟ ꯑꯂꯕꯦꯟ ꯊꯔꯇꯤ ꯈꯪ ꯑꯦꯂꯦꯕꯦꯟ ꯊꯔꯇꯤ ꯐꯤ ꯇꯦꯟ ꯑꯦꯔꯥꯎꯟ ꯇꯦꯟ ꯊꯥꯔꯇꯤ
ꯑꯗꯨ ꯊꯕꯛ ꯂꯩꯔꯣ ꯑꯗꯨꯗ ꯂꯣꯏꯔꯒ
ꯂꯩꯇꯦ ꯀꯣꯜ ꯇꯧꯈꯤꯅꯤ ꯑꯩ ꯅꯨꯃꯤꯠ ꯆꯨꯞꯄ ꯇꯧꯔꯛꯀꯅꯤ ꯑꯩ
ꯊ ꯊꯕꯥꯛ ꯂꯩꯇ꯭ꯔꯗꯤ ꯑꯩ ꯑꯥ ꯀꯩꯅꯣ ꯍꯌꯦꯡꯩꯅ ꯑꯃ ꯋꯥ ꯑꯃ ꯍꯥꯏꯕꯤꯒꯦꯣ
ꯍꯧꯖꯤꯛ ꯍꯥꯏꯔꯣ ꯍꯧꯖꯤꯛ ꯍꯥꯏꯔꯣ ꯉꯥꯏꯕ ꯉꯝꯗꯦ ꯀꯥꯏ
ꯍꯧꯖꯤꯛ ꯍꯥꯏꯔꯕ ꯌꯥꯗ ꯍ ꯍꯌꯦꯡꯁꯦ ꯑꯩ ꯂꯧ ꯆꯠꯀꯅꯤ ꯍꯥꯏꯕ
ꯑꯣ ꯑꯗꯨ ꯇꯔꯗꯤ ꯍꯌꯦꯡꯁꯦ ꯑꯗꯨ ꯑꯣꯏꯇꯥꯔꯗꯤ ꯗꯤ ꯑꯦꯂꯚꯦꯟ ꯊꯥꯔꯇꯤ ꯎꯝ ꯐꯣꯇꯣ ꯊꯥꯔꯛꯑꯣꯅꯦ ꯅꯣꯏ ꯂꯧꯒꯤꯗꯣ ꯂꯧꯒꯤ
ꯑꯩꯈꯣꯏꯒꯤ ꯂꯧ ꯐꯨꯇꯣꯔꯥ ꯎꯝ ꯊꯥꯔꯛꯄꯤꯒꯦꯀꯣ ꯊꯥꯕꯤꯒꯦ ꯑꯁ ꯉꯁꯤꯒꯤ ꯊꯥꯁꯦ ꯈꯔ ꯎ
ꯃꯝ꯭ꯔꯣ
ꯃꯥꯝꯝꯕꯅꯠꯇꯦ ꯑꯗꯨ ꯎ ꯀꯩꯅꯣ ꯅꯣꯡꯗꯤ ꯃꯝꯃꯦ ꯑꯗꯨꯒ ꯃꯥꯅ ꯂꯩꯕ ꯃꯐꯝꯗꯨꯗꯤ ꯃꯝꯗꯕꯀꯣ
ꯀꯔꯤꯅꯣ ꯍꯥꯏꯕ ꯃꯥꯅ ꯊꯥ ꯂꯩꯕ ꯃꯐꯝꯗ ꯃꯝꯇ꯭ꯔꯒ ꯉꯥꯜꯂꯒ ꯂꯩꯦ ꯀꯔꯤꯅꯣ
ꯑ ꯃꯗꯤ ꯃꯗꯤ
ꯁꯤꯌꯥ ꯈꯕ ꯇꯥꯏꯅꯦ
ꯃꯟꯅ ꯆꯑꯣ ꯃꯅꯦ ꯇꯥꯎ
ꯏꯁꯇꯥꯥꯔꯒ ꯑꯃꯛꯁꯨ ꯍꯥꯏꯔꯛꯇꯦ
ꯎꯝ ꯃꯥꯥꯏ ꯈꯜꯂꯤꯅꯤ
ꯌꯥꯔ ꯑꯣꯏ ꯅꯪꯉꯅꯤꯗꯣ
ꯈꯟꯕ ꯈꯜꯂꯤꯕꯅꯤꯅꯦꯍꯦ
ꯎꯝ ꯎꯝ ꯁꯟꯗꯦ ꯁꯟꯗꯦꯗ ꯆꯔꯆ ꯆꯠꯀꯦꯔꯣ
ꯆꯠꯂꯔꯣꯏ ꯑꯦ ꯍꯌꯦꯡ ꯍꯡꯆꯤꯠ ꯆꯠꯂꯣꯏ ꯋꯥꯏ
ꯑꯁꯨ ꯋꯥꯏꯌꯦ ꯀꯥꯏꯅ ꯅꯣꯏ ꯂꯣꯏꯅ ꯆꯠꯄ ꯅꯠꯇ꯭ꯔꯣ
ꯋꯥꯏ ꯋꯥꯏ ꯍꯀꯨꯝꯗꯤ ꯆꯠꯗꯤ ꯆꯠꯄꯅꯦ ꯑꯃ ꯑꯅꯤ ꯑ ꯑꯍꯨꯝ ꯃꯔꯤ ꯃꯔꯤꯔꯛ ꯆꯠꯄ ꯃꯥꯜꯂꯦ ꯀꯨꯝꯁꯤꯗꯤ ꯑꯁ ꯈꯪꯗꯦꯁꯦ ꯑꯉꯥꯡ ꯌꯥꯝꯕꯒ ꯑꯁ ꯋꯥꯕꯒ
ꯑꯗ ꯑꯉꯥꯡꯁꯤꯡꯕꯨ ꯀꯅꯥꯅ ꯌꯦꯔꯤꯅꯣ ꯅꯣꯏ ꯆꯔꯆ ꯆꯠꯂꯗꯤ ꯂꯣꯏꯅ ꯆꯠꯄ
ꯃꯠꯇꯦ ꯑꯃ ꯑꯅꯤ ꯑꯍꯨꯝ ꯆꯠꯂꯗꯤ ꯑꯃꯗꯤ ꯑꯗꯨꯝ ꯂꯩꯍꯧꯕ ꯇꯥꯕ
ꯑ
ꯑꯃꯗꯤ ꯁꯣꯏꯗꯅ ꯂꯩꯍꯧꯕ ꯇꯥꯕ
ꯑꯝ
ꯑꯅꯤ ꯑꯍꯨꯝ ꯆꯠꯂꯗꯤ ꯑꯃ ꯂꯩꯒꯅꯤ ꯃꯔꯛ ꯃꯔꯛꯇ ꯑꯃꯈꯛ ꯆꯠꯄ ꯆꯠꯄ ꯌꯥꯎꯏꯤ ꯑꯩ ꯗꯗꯥ ꯏꯊꯟꯗ ꯆꯠꯄ ꯅꯨꯃꯤꯠ ꯑꯩ
ꯎꯝ ꯅꯨꯡꯉꯥꯏꯈ꯭ꯔꯣꯗꯣ
ꯅꯨꯡꯉꯥꯏꯕꯁꯦ ꯈꯪꯗꯦꯗ ꯅꯨꯡꯉꯥꯏꯇꯦꯗ ꯑꯩꯈꯣꯏꯒ ꯃꯥꯟꯅꯗꯦ ꯃꯣꯏꯒꯤꯁꯦ ꯃꯤ ꯌꯥꯝꯗꯦ ꯍꯥꯎꯁ ꯍꯣꯜꯗꯤ ꯌꯥꯝꯃꯦ ꯑꯗꯨ ꯑꯣꯏꯔꯁꯨ ꯃꯣꯏꯒꯤ ꯃꯤꯁꯤꯡꯗꯣ ꯑꯉꯥꯡ ꯈꯔ ꯀ ꯅꯨꯄꯤ ꯃꯧꯁꯤꯡ ꯑꯍꯜ ꯑꯃ ꯑꯅꯤ ꯄꯁꯇꯔ ꯃꯤꯗꯤ ꯌꯥꯝꯗꯦ ꯆꯥꯔꯖꯁꯨ ꯄꯤꯛꯑꯦ ꯑꯗꯨꯃꯥꯏꯅ ꯂꯩ ꯑꯩꯈꯣꯏ ꯑꯉꯥꯡꯁꯤꯡ ꯈ꯭ꯔꯤꯁꯇꯦꯟ ꯈꯔ ꯂꯩ ꯃꯔꯤ ꯃꯉꯥ ꯇꯔꯨꯛ ꯇꯔꯦꯠꯠ ꯅꯤꯄꯥꯜ ꯃꯥꯄꯜ ꯇꯔꯥ ꯂꯩ ꯃꯣꯏ ꯏꯁꯩ ꯁꯛꯍꯟꯕ ꯈꯣꯠꯄ ꯂꯩ ꯃꯔꯛ ꯃꯔꯛꯇ
ꯎꯝ
ꯎꯝ
ꯑꯉꯥꯡꯁꯤꯡꯁꯨ ꯆꯠꯄ꯭ꯔꯣ ꯉꯁꯤ ꯆꯠꯇꯦ ꯑꯁ ꯑꯩꯒꯤ ꯌꯨꯝ ꯑꯩꯒꯤ ꯌꯨꯝꯗꯣ ꯑꯩꯒꯤ ꯌꯨꯝꯒ ꯆꯔꯆꯇ ꯈꯔ ꯂꯥꯞꯄꯏꯨꯀꯣ ꯑ ꯑꯣ ꯀꯩꯅꯣ ꯅꯣꯡꯁꯨ ꯅꯨꯡꯉꯥꯏꯇꯦꯕ ꯑꯗꯨ ꯂꯝꯕꯤꯗ ꯆꯠꯄ ꯅꯨꯡꯉꯥꯏꯇꯕꯀꯣ
ꯑꯣ
ꯑꯩꯒꯤ ꯌꯨꯝꯗꯒꯤ ꯊꯣꯛꯀꯅꯤ ꯑꯃꯨꯛ ꯀꯥꯒꯅꯤ ꯑꯁ ꯆꯔꯁ ꯂꯕꯄꯤ ꯀꯣ ꯑ ꯑ ꯑꯗꯨꯅꯦ ꯃꯤꯁꯤꯡꯗꯣ ꯑꯗꯨꯝ ꯀꯩꯅꯣ ꯑꯣ ꯀꯜꯂꯒ ꯀꯣ ꯄꯨꯜꯂꯒ ꯑꯗꯨꯝ ꯀꯩꯅꯣ ꯃꯔꯨꯞꯁꯤꯡ ꯑꯗꯨꯝ ꯌꯥꯎꯔꯗꯤ ꯅꯨꯡꯉꯥꯏꯌꯦ ꯑꯗꯨ ꯆꯠꯄꯁꯨ ꯑꯗꯨ
ꯊꯟꯗ ꯇꯥꯔꯦ
ꯅꯨꯡꯉꯥꯏꯗꯤꯦ
ꯅꯊꯟꯗ ꯇꯥꯔꯦ
ꯎꯝ
ꯕꯤꯗꯤꯌꯥꯗꯤ ꯂꯥꯛꯇꯦꯀꯣꯥꯡ ꯉꯔꯥꯡ
ꯎꯝ
ꯃꯊꯟꯗ ꯆꯠꯄ꯭ꯔꯣ
ꯑ ꯏꯊꯟꯇ ꯆꯠꯇ꯭ꯔꯣ ꯀꯅꯥꯒ ꯆꯠꯀꯦꯔꯣ ꯏꯁ ꯗ꯭ꯔꯥꯏꯚꯔꯒ ꯆꯠꯄꯅꯦ ꯗ꯭ꯔꯥꯏꯚꯔ ꯌꯥꯎꯗꯕꯤꯗ ꯆꯠꯀꯦꯔꯣ
ꯝ
ꯑꯕꯅꯤ ꯅꯁꯨ
ꯅꯣꯏꯒꯤ ꯀꯥꯖꯤꯟ ꯕ꯭ꯔꯗꯔ ꯑꯃꯗꯨꯗꯤ
ꯑꯩꯒꯤ ꯀꯩꯅꯣꯔꯥ ꯑꯄꯥꯎꯗꯣ ꯆꯠꯇꯦ ꯃꯥꯗꯤ ꯀꯩꯅꯣ ꯃꯣꯏꯒꯤ ꯁꯨꯇꯤꯗꯣ ꯂꯣꯏꯔꯅꯤ ꯃꯟꯗꯦꯗ ꯑꯃꯨꯛ ꯆꯠꯂꯅꯤ ꯃꯥꯗꯣ
ꯀꯔꯤꯗꯥꯕꯥ
ꯄꯨꯖꯥ ꯇꯧꯔꯒ ꯂꯩꯕꯅꯦ ꯑꯥ ꯋꯥꯔꯗꯦꯟ
ꯀꯥꯏꯗ
ꯀꯛꯆꯤꯡ
ꯎ ꯅꯨꯡꯉꯥꯏꯅꯤꯍꯦ ꯋꯥꯗꯤ ꯋꯥꯔꯝꯒꯅꯤ
ꯋꯥꯏ ꯍꯥꯏꯌꯦꯦ ꯉꯟꯅ ꯍꯧꯒꯜꯂꯦ ꯑꯗꯨꯣ ꯀꯩꯅꯣ ꯇꯧꯋꯀꯣ ꯃꯥꯁꯨ ꯃꯥꯁꯨ ꯀꯨꯏꯗꯧ ꯃꯥꯟꯇ꯭ꯔꯦꯗ ꯂꯩꯕꯗꯣ ꯑꯗꯨ ꯗ ꯂꯩꯕ ꯂ ꯀꯣ ꯀꯏꯗ ꯃꯟ ꯆ
ꯎꯝ ꯑꯩꯁꯨꯅꯤ ꯆꯞ ꯃꯥꯟꯅꯩ ꯉꯥꯏꯔꯤꯕꯅꯤ
ꯅꯪꯗꯤ ꯀꯨꯏꯗ꯭ꯔꯤꯑꯅ
ꯀꯨꯏꯔꯦ ꯀꯨꯏꯔꯦ
ꯈꯣꯏꯗꯦ ꯊꯥ ꯑꯅꯤ ꯑꯦ ꯊꯥ ꯑꯅꯤ ꯍꯥꯏꯌꯦ ꯀꯔꯤ ꯍꯥꯏꯒꯦꯔꯣ
ꯑ ꯇꯨ ꯌꯔꯁ ꯈꯛꯇ ꯑꯣꯏꯔꯒ
ꯑꯦꯁ ꯑꯣꯏꯔꯁꯨ ꯑꯦꯁ ꯌꯥꯗꯦ
ꯦ ꯌꯥ ꯌꯥꯕꯅꯤꯗ
ꯌꯥꯔꯦ ꯇ